ꯍꯜꯂꯣ
ꯇꯥꯏ ꯇꯥꯏ ꯇꯥꯕ꯭ꯔꯣ
ꯇꯥꯔꯦ ꯑ ꯑꯩꯁꯨ ꯍꯪꯒꯦ ꯇꯧꯔꯥ ꯆꯥꯗ꯭ꯔꯤ ꯑꯩꯈꯣꯏꯗꯤ ꯋꯥꯠꯂꯤ ꯅꯪꯗꯤ ꯆꯥꯔꯕꯣ
ꯆꯥꯗ꯭ꯔꯤ ꯑꯩꯁꯨ ꯑꯁ ꯇꯨꯝꯗ꯭ꯔꯤ ꯉꯁꯤꯁꯦ
ꯑꯣ ꯅꯪ ꯇꯨꯝꯗ꯭ꯔꯤ
ꯄꯨꯡ ꯑꯅꯤ ꯑꯍꯨꯝꯅꯤ ꯇꯨꯝꯃꯦ ꯑꯗꯨ ꯇꯨꯝꯗꯕꯒ ꯆꯞ ꯃꯥꯟꯅꯔꯦ ꯀꯩꯅꯣ
ꯑꯥ ꯑꯩꯁꯨ ꯉꯁꯤ ꯇꯨꯝꯁꯤ ꯐꯥꯗ꯭ꯔꯦ ꯑꯩ ꯃꯤꯠꯁꯨ ꯄꯥꯡꯕꯁꯨ ꯉꯝꯗ꯭ꯔꯦ
ꯎꯝ ꯎꯝ ꯆꯥꯗꯩ ꯑꯌꯨꯛꯀꯥ ꯍꯧꯀꯠꯂꯒ ꯋꯥꯔꯤ ꯁꯥꯔ ꯂꯩꯔꯝꯃꯤꯀꯣ
ꯋꯥꯔꯤ ꯁꯥꯗꯦ ꯍꯧꯗꯣꯛꯄꯤꯕꯅꯦ
ꯑꯆꯥ
ꯍꯕꯣꯔ ꯌꯦꯡꯒꯦ ꯍꯥꯏꯕꯅꯦ ꯅꯪꯗꯤ ꯋꯥꯆꯦꯞꯇ ꯇꯧꯔꯛ ꯑꯩ ꯀꯃꯥꯏꯅ ꯐꯪꯒꯦꯔꯣ
ꯃꯣꯏꯅ ꯈꯪꯗ꯭ꯔꯗꯤ ꯀꯩꯅꯣ
ꯃꯆꯦꯞꯇ ꯀꯣꯜ ꯂꯥꯛꯄꯗꯤ ꯑꯩꯗꯤ ꯈꯪꯗꯦ ꯁꯥꯎꯟ ꯇꯞꯄꯦ
ꯈꯪꯉꯣꯏ ꯈꯪꯉꯣꯏ ꯇꯧꯕꯅꯤꯅꯦ
ꯑꯗꯨꯒꯤ ꯐꯣꯟ ꯇꯧꯔꯛꯇꯦ ꯍꯧꯗꯣꯛꯑꯦ ꯑꯗꯨꯒ ꯑꯩꯗꯣ ꯑꯃꯨꯛꯀ ꯎ ꯌꯦꯡꯕ ꯌꯥꯗꯕ ꯐꯣꯟ ꯊꯝꯃꯣ ꯍꯥꯏꯔ ꯊꯝꯈ꯭ꯔꯦ ꯑꯗꯨꯒ ꯑꯩꯗꯨꯗ ꯕꯣꯜ ꯌꯦꯡꯕꯅꯦꯕ
ꯎꯝ ꯉꯁꯤꯒꯤ ꯕꯣꯜꯗꯣ ꯀꯨꯏꯌꯦ
ꯑ ꯑꯩꯗꯤ ꯉꯝꯗ꯭ꯔꯕꯀꯣ ꯑꯩ ꯃꯤꯠꯇꯣ ꯑꯥ ꯉꯝꯗ꯭ꯔꯦ ꯁꯨꯡꯉꯝ ꯉꯝꯗ꯭ꯔꯦ ꯑꯩ ꯕꯣꯜ ꯆꯟꯕ ꯑꯃ ꯌꯦꯡꯉꯝꯃꯦ ꯑꯗꯨꯗ ꯉꯥꯏꯍꯥꯛ ꯌꯦꯡꯉꯦ ꯌꯦꯡꯉꯦ ꯑꯗꯨꯗꯩ ꯑꯩꯗꯣ ꯇꯨꯝꯅꯤꯡꯃꯟꯃꯦꯀꯣ ꯎꯏꯈ꯭ꯔꯦ ꯑꯗꯨꯝ ꯕꯣꯜ ꯌꯦꯡꯉꯒ
ꯃꯁꯤꯁꯦ ꯄꯔꯣꯏꯔꯥ ꯂꯩꯕꯅꯤꯅꯦ ꯈꯔ ꯃꯇꯝ ꯑꯃꯁꯥꯁꯦ ꯗꯥꯎ ꯌꯥꯔꯛꯇ꯭ꯔꯕ ꯄꯣꯕꯗꯤ ꯄꯣꯗ꯭ꯔꯦ ꯉꯝꯍꯧꯔꯦ
ꯑꯩꯈꯣꯏꯗꯨꯁꯨ ꯐꯖꯅ ꯁꯥꯟꯅꯕꯗꯨꯗꯤ
ꯍꯣꯏ ꯍꯟꯗꯛꯀꯤ ꯋꯥꯔꯜ ꯀꯞꯇꯗꯤ ꯑꯗꯨꯒꯤ ꯃꯦꯠꯆꯅ ꯈ꯭ꯋꯥꯏꯅꯤ ꯐꯖꯕ ꯇꯥꯔꯦꯔ
ꯑꯗꯨꯗꯤ ꯑꯃꯗꯨꯁꯨ ꯐꯖꯅ ꯁꯥꯟꯅꯩꯌꯦꯕ
ꯑꯗꯨꯅꯤ ꯃꯣꯏ ꯃꯣꯏ ꯑꯅꯤꯃꯛ ꯐꯖꯕꯅꯤꯅ ꯑꯗꯨꯝ ꯍꯟꯗꯛꯀꯤ ꯐꯤꯐꯥꯏ ꯋꯥꯔꯜ ꯀꯞꯇꯣ
ꯎꯝ
ꯃꯦꯠꯁ ꯄ꯭ꯂꯦꯗꯣ ꯄ꯭ꯂꯦꯗꯣ ꯍꯟꯗꯛꯀꯤꯅ ꯈ꯭ꯋꯥꯏꯗꯒꯤ ꯕꯦꯁ ꯇꯥꯔꯦꯕ
ꯎꯝ ꯑꯗꯨꯅꯗꯤ ꯐꯖꯔꯦ
ꯑꯗꯨꯅꯦ
ꯅꯪꯗꯤ ꯑꯗꯨꯝ ꯂꯣꯏꯕ ꯐꯥꯎ ꯌꯦꯡꯉꯦ
ꯌꯦꯡꯉꯦ ꯏꯌꯥꯝꯕꯁꯨ ꯅꯥꯕꯅꯤꯅ
ꯑꯩꯗꯤ ꯉꯝꯗ꯭ꯔꯕ ꯌꯦꯡꯉꯣꯅꯦ ꯊꯦꯅ ꯇꯨꯝꯃ ꯃꯨꯍꯧꯒꯂꯦ
ꯍꯥ ꯍꯥ
ꯏꯕꯥꯅꯤ ꯇꯨꯝꯈꯤ ꯄꯨꯡ ꯑꯃ ꯇꯥꯔꯅꯤꯅ ꯄꯨꯡ ꯑꯃꯗꯤ ꯄꯨꯡ ꯑꯍꯨꯝ ꯃꯈꯥꯏꯗ ꯑꯃꯨꯛ ꯍꯧꯒꯠꯄꯅꯤꯅꯦ
ꯍꯣꯏ ꯂꯥꯁꯇ ꯏꯕꯅꯤ ꯋꯥꯔꯤ ꯁꯥꯟꯅꯕ꯭ꯔꯣ ꯉꯔꯥꯡ
ꯎꯝ
ꯑꯩ ꯉꯔꯥꯡꯗꯗꯤ ꯋꯥꯃꯟꯕꯅ ꯄꯨꯟꯁꯤꯁꯦ ꯍꯧꯖꯤꯛꯁꯦ ꯆꯥꯛ ꯆꯥꯗ꯭ꯔꯤ ꯐꯥꯎ ꯋꯥꯔꯔꯣꯏ
ꯀꯅꯣ ꯅꯪ ꯇꯨꯝꯗꯕꯗꯣ ꯋꯥꯗꯕ꯭ꯔꯥ
ꯀꯣꯛ ꯆꯤꯛꯑꯦ ꯑꯗꯨꯅꯦꯗ ꯆꯥꯛ ꯆꯥꯊꯣꯛꯑꯒ
ꯑꯗꯨ ꯉꯥꯏꯍꯥꯛꯇꯨꯝꯃꯣꯅ
ꯑꯗꯨꯅ ꯆꯥꯛ ꯆꯥꯊꯣꯛꯑꯒ ꯐꯥꯔꯁꯇ ꯆꯠꯊꯣꯛꯀꯦ ꯗꯨꯒꯥ
ꯖꯨꯀꯥ ꯑꯥ
ꯗꯨꯒꯥꯎꯒꯔ ꯂꯏꯔꯤꯛ ꯄꯥꯒꯦ ꯈꯜꯂꯤꯌꯦ ꯇꯥꯕ꯭ꯔꯣ
ꯎ ꯇꯥꯏꯌꯦ
ꯎꯝ ꯅꯪꯗꯤ ꯅꯪꯗꯤ ꯀꯔꯤ ꯇꯧꯗꯧꯕ ꯉꯥꯁꯤꯗꯤ
ꯑꯩ ꯇꯅꯁꯤ ꯑꯗꯨ ꯑꯗꯨꯝ ꯆ ꯃꯅꯏ ꯅ ꯎꯇꯦ
ꯑꯆꯥ ꯅꯆꯥꯥꯅ ꯄꯤꯔ ꯅꯆꯥꯥꯅ ꯄꯥꯔꯣꯏ ꯑꯣꯀꯥꯏ
ꯑꯉꯥꯡ ꯐꯝꯃꯒ ꯇꯨꯝꯃꯒ ꯂꯣꯏꯔꯦ ꯑꯩ ꯇꯨꯝꯅꯤꯡꯕꯅꯀꯣ ꯃꯤꯠ ꯇꯣ ꯌꯥꯝ ꯊꯨꯞꯄꯦ
ꯐꯣꯟꯗꯤ ꯌꯥꯝ ꯁꯥꯕ ꯃꯥꯜꯂꯦꯗ ꯅꯪꯁꯨꯣ
ꯍꯣꯟꯁꯥꯏ ꯅꯅꯥ ꯀꯃꯥꯏ ꯈꯪꯕ꯭ꯔꯥ
ꯈꯪꯗꯦ
ꯍꯥꯏꯣ
ꯍꯪꯗꯦ
ꯀꯃꯥꯏ ꯁꯕ꯭ꯔ ꯍꯥꯏꯌꯣ
ꯑꯗꯨꯗ ꯍꯥꯏꯕꯗꯤ ꯅꯪꯒꯤ ꯐꯣꯟꯗꯣ ꯐꯤꯠ ꯑꯞ ꯇꯧꯋꯦ ꯍꯥꯏꯕ ꯅꯠꯇꯦꯗ ꯀꯣꯜ ꯇꯧ ꯃꯥꯂꯦ ꯍꯥꯏꯅꯤꯗ
ꯀꯅꯥ ꯀꯣꯜ ꯇꯧꯔꯛꯀꯗꯕ
ꯈꯪꯗꯦ ꯑꯗꯨꯗꯤ ꯑꯩ ꯀꯃꯥꯏꯅ ꯈꯪꯗ꯭ꯔꯣ
ꯅꯪ ꯀꯔꯤ ꯉꯥꯡꯕ꯭ꯔꯣ ꯑꯩ ꯒ꯭ꯌꯥꯟ ꯇꯥꯗꯦ ꯐꯖꯅ ꯉꯥꯡꯉꯨ
ꯌꯦꯟ ꯇꯥꯔꯣꯏ ꯑꯉꯥꯡꯁꯤꯡꯗꯤ
ꯌꯥꯝ ꯑꯉꯥꯡꯔꯣ
ꯑꯉꯥꯡꯁꯤꯡꯗꯤ ꯒ꯭ꯦꯝ ꯇꯥꯔꯣꯏ
ꯆꯨꯝꯅꯦ ꯑꯩꯉꯣꯟꯗ ꯈꯠꯅꯕ ꯍꯧꯕꯩ ꯇꯥꯏꯞ ꯇꯧꯔꯤ ꯈꯟꯅꯁꯤꯔꯣ ꯅ ꯀꯁꯨ ꯉꯝꯃꯣꯏ
ꯎꯝ ꯆꯥꯎꯕ ꯍꯩꯇꯕ ꯑꯩꯈꯣꯏꯅ ꯀꯩ ꯅꯠꯇ꯭ꯔꯒ ꯁ ꯅꯠꯇ꯭ꯔꯒ ꯁꯥꯎꯕ
ꯀꯅ ꯅꯪꯒꯤ ꯃꯈꯣꯟꯗꯣ ꯆꯠꯄꯦ
ꯆꯠꯄ꯭ꯔꯣ ꯅ ꯅꯪꯒꯤꯗꯤ ꯁꯦꯡꯉꯦꯅ
ꯅꯗꯣ ꯉꯥꯡ ꯈ꯭ꯔ ꯈ ꯆꯠꯄ ꯇꯥꯏꯞꯇ ꯀꯤꯁꯦꯠ ꯆꯠꯄ ꯇꯥꯏꯞꯕ ꯇꯧꯏꯦ
ꯑꯠꯆꯥ ꯀꯃꯇꯑꯣꯟ ꯑꯩ ꯅꯤꯔꯣꯛꯇ ꯑꯣꯏꯅ ꯈꯔ ꯂꯥꯞꯄ ꯑꯩꯗꯣ ꯑꯃꯦ ꯄꯁꯂꯌꯦ
ꯅꯪꯁꯨ ꯌꯦꯟꯁꯨ ꯀꯌꯥꯃꯨꯛ ꯆꯥꯕ꯭ꯔꯣ
ꯌꯦꯟꯁꯁꯦ ꯆꯥꯗ꯭ꯔꯗꯤ ꯌꯥꯗ꯭ꯔꯕ
ꯅꯨꯡꯇꯤꯗꯤ ꯌꯨꯝ ꯆꯥꯏꯌꯦ ꯑꯩꯗꯤ ꯆꯥꯕ ꯉꯝꯃꯣꯏ
ꯎꯝ
ꯑ ꯑꯩ ꯋꯥꯏꯗ ꯉꯁꯤ ꯅꯨꯃꯤꯠꯁꯦ ꯑꯩ ꯃꯊꯪꯗꯀꯣ ꯕꯣꯔ ꯉꯥꯟꯅ ꯂꯩꯕꯗ ꯑꯣꯏꯅ ꯌꯦꯡꯉꯅꯤ ꯑꯩ ꯌꯦꯡꯉꯝꯗꯦ ꯑꯩ ꯋꯥꯏꯑꯦ
ꯃꯌꯥꯝꯕ ꯃꯌꯥꯝꯕꯒꯤ ꯂꯩꯗꯤ ꯎꯄꯥꯏ ꯂꯩꯇꯦꯗꯅ
ꯅ ꯌꯥꯝ ꯍꯩꯍꯦ
ꯅꯌꯥꯝꯕꯒꯤ ꯕꯣ ꯂꯩꯔꯤ ꯍꯥꯏꯕꯅꯤꯗ
ꯌꯦꯡꯅꯤꯡꯉꯁꯨ ꯑꯩꯗ ꯋꯥꯏꯑꯦꯕ ꯑꯌꯨ ꯍꯧꯒꯠꯄꯗ ꯑꯩꯗꯤ ꯆꯥꯛ ꯆꯥꯗꯕꯒꯨꯝꯕꯗꯤ ꯀꯩꯁꯨ ꯇꯎꯔꯨꯏ ꯇꯨꯝꯗ꯭ꯔꯗꯤ ꯑꯩꯗꯤ ꯁꯤꯒꯦ ꯇꯧꯋꯦ
ꯁꯤꯒ ꯇꯧꯋꯦꯕ ꯎꯝ
ꯑꯩ ꯀꯣꯡꯉꯥꯎꯋꯦ ꯌꯥꯝꯅ ꯑꯩ ꯉꯁꯥꯏ ꯑꯥꯌꯨꯛꯇꯒꯤ ꯀꯅꯥꯁꯨ ꯋꯥꯔꯤ ꯁꯥꯟꯅꯗ꯭ꯔꯦ ꯑꯗꯣ ꯃꯤꯠꯇꯨ ꯄꯥꯡꯉꯗꯀꯣ ꯉꯥꯎꯕꯗꯒꯤ
ꯅꯪꯒꯤ ꯅꯪꯒꯤ ꯀꯣꯜ ꯁꯦꯟꯇꯔꯒꯤ ꯊꯕꯛꯇꯣ ꯌꯥꯝ ꯂꯩꯔꯤꯕ꯭ꯔꯣ
ꯌꯥꯝ ꯂꯩꯔꯌꯦ ꯌꯥꯝ ꯇꯜꯂꯦ
ꯂꯩꯔꯗꯤ ꯑꯩ ꯑꯩꯉꯣꯟꯗ ꯈꯛꯇ ꯇꯧꯔꯣ ꯑꯩ ꯑꯩ ꯂꯩꯇ꯭ꯔꯦ
ꯅꯪ ꯂꯩꯠꯔꯦ ꯅꯨꯃꯤꯠ ꯑꯃꯗ ꯃꯉꯥ ꯃꯉꯥ ꯐꯥꯎ ꯉꯛꯇꯅꯦ ꯇꯧꯕ ꯐꯪꯕ
ꯎ ꯂꯨꯁꯤꯜꯂꯨꯗꯅ ꯑꯩꯒꯤ ꯑꯃꯗ ꯂꯩꯔꯤꯕ ꯑꯗꯨꯋ ꯑꯦ ꯍꯥꯥꯞꯕꯤꯗꯅ ꯃꯣ ꯌꯥꯗ ꯑꯩꯉꯣꯟꯗ ꯀꯔꯤ ꯇꯧꯕꯣ ꯈꯪꯗꯦ ꯀꯣꯜꯁꯨ ꯇꯧꯕ ꯌꯥꯗꯦ ꯄꯤꯛ ꯎꯞꯁꯨ ꯇꯧꯕ ꯌꯥꯗꯦ ꯀꯔꯤꯁꯨ ꯇꯧꯕ ꯌꯥꯗꯦ ꯑꯗꯨꯝ ꯂꯩꯕ ꯈꯛꯇꯅꯤ꯫
ꯑꯣꯝ
ꯑꯩꯅꯗꯤ ꯂꯣꯛ ꯑꯥꯎꯠ ꯇꯧꯔꯒ ꯑꯦꯀꯥꯎꯟꯁꯤꯡꯗꯣ ꯂꯣꯛ ꯑꯥꯎꯠ ꯇꯧꯔꯒ ꯂꯣꯛꯒꯏꯟ ꯇꯧꯔꯗꯤ ꯑꯃꯨꯛꯀ ꯃꯥꯡꯒꯗ꯭ꯔꯥ ꯈꯟꯕ꯭ꯔ ꯄꯩꯁꯥ ꯆꯪꯗꯕꯗꯣ
ꯀꯩꯁꯨ ꯃꯪꯂꯣꯏ
ꯑꯆꯥꯥ
ꯑꯩꯗꯤ ꯑꯗꯨꯝ ꯍꯥꯞꯄꯅꯦ ꯑꯩꯒꯤ ꯐꯣꯟꯗꯒꯤꯀꯣ ꯂꯣꯛꯐ ꯇꯧꯔꯦꯗꯅ ꯑꯗꯨꯒ ꯑꯩꯒꯤ ꯑꯟꯇꯤꯒꯤ ꯐꯣꯟꯗ ꯍꯥꯞꯄ ꯀꯩꯁꯨ ꯇꯧꯗꯦ
ꯇꯣꯂꯣꯞ ꯈꯔ ꯈꯔ ꯇꯣꯂꯣꯞ ꯈꯔ ꯈꯔ ꯐꯪꯖꯕꯗꯨꯣ ꯃꯥꯡꯉꯗꯤ ꯂꯣꯏꯔꯦꯗꯅ
ꯎ ꯑꯩꯈꯣꯏꯁꯦ ꯁꯤ ꯂꯣꯏꯔꯤꯁꯦ ꯇꯨꯃꯤꯟꯅ ꯂꯩꯒꯗꯕ ꯃꯥꯜꯂꯦꯗ ꯃꯁꯥ ꯃꯁꯥ ꯃꯁꯥ ꯃꯁꯥ ꯏ ꯊꯣꯛꯣꯛꯄ ꯊꯕꯛ ꯑꯗꯨꯝ ꯃꯁꯥ ꯃꯁꯥꯒꯤ ꯇꯧꯅꯔꯅꯤꯅꯦ ꯌꯥꯝ ꯂꯥꯡꯉꯝꯕꯗꯣ
ꯎꯝ ꯅꯪꯕꯨꯗꯤ ꯅꯨꯄꯥ ꯀꯣꯏꯔꯅꯤꯗꯣ ꯈꯪꯉꯤꯗ
ꯑꯩ ꯅꯨꯄꯥ ꯀꯣꯏꯕ꯭ꯔꯣ ꯅꯪꯅ ꯀꯣꯏꯔꯒ ꯑꯩꯉꯣꯟꯗ ꯀꯔꯤꯒꯤ ꯑꯗꯨꯝ ꯍꯥꯏꯕ꯭ꯔꯣ
ꯑꯩꯅ ꯅꯪꯉꯣꯟꯗ ꯀꯣꯏꯔꯒ ꯍꯥꯏꯕ
ꯅꯪꯅ ꯅꯨꯄꯤ ꯑꯇꯣꯞꯄ ꯀꯣꯏꯔꯦ ꯑꯩꯉꯣꯟꯗ ꯑꯗꯨꯝ ꯀꯔꯤꯒꯤ ꯍꯥꯏꯕ꯭ꯔꯣ ꯑꯩꯅ ꯑꯥꯇꯣꯞꯄ ꯅꯨꯄꯥ ꯀꯣꯏꯒꯅꯤ ꯀꯣꯏꯒꯅꯤ ꯍꯥꯏꯕꯗꯤ ꯑꯩꯁꯨ ꯀꯅꯥ ꯀꯣꯏꯕ꯭ꯔꯣ ꯀꯅꯥꯁꯨ ꯀꯣꯏꯔꯣꯏ ꯑꯗꯨꯁꯤ ꯌꯩꯄꯗꯤ
ꯑꯗꯨ ꯅꯪꯁꯦ
ꯑꯩꯗꯤ ꯑꯩꯒꯤ ꯑꯗꯨꯝ ꯑꯁꯤ ꯂꯣꯏꯈ꯭ꯔꯦ ꯍꯥꯏꯔꯗꯤ ꯑꯩꯗꯤ ꯗ꯭ꯔꯃꯥ ꯌꯦꯡꯕ ꯍꯧꯔꯅꯤ ꯅꯣꯏꯅ ꯋꯥꯔꯤ ꯁꯥꯔꯛꯑꯗꯤ ꯐꯩ ꯁꯥꯔꯛꯇ꯭ꯔꯗꯤ ꯈꯪꯗ꯭ꯔꯦ ꯀꯥꯏ ꯑꯩꯈꯣꯏꯗꯤ
ꯁꯔꯛꯍꯟꯅꯤꯡꯕ꯭ꯔꯣ
ꯅꯪꯒ ꯑꯄꯥꯝꯕꯅꯤ ꯀꯩꯅꯣ ꯗ꯭ꯔꯃꯥ ꯌꯦꯡꯗꯕ ꯀꯨꯏꯔꯦ ꯑꯩꯗꯣ ꯑꯁ ꯇꯦꯟꯗꯤꯡꯗ ꯂꯩꯔꯦ ꯅꯨꯄꯤ ꯊꯣꯛꯑꯣ ꯅꯨꯄꯤ ꯌꯥꯝ ꯊꯣꯛꯄꯁꯨ ꯀꯣ ꯐꯠꯇꯕꯅꯦ ꯀꯩꯀꯥꯟꯗꯕꯗ ꯏꯀꯥꯏ ꯑꯩꯗꯤ ꯅꯨꯄꯤ ꯊꯣꯛꯄ ꯉꯝꯗ꯭ꯔꯦ ꯅꯨꯄꯤ ꯌꯥꯝ ꯊꯣꯛꯄꯁꯨ ꯅꯨꯄꯥꯅ ꯄꯥꯝꯗꯕꯅꯦ
ꯑ ꯀꯃ ꯀꯅꯥꯅ ꯀꯔꯤ ꯀꯃꯥꯏꯅ ꯍꯥꯏꯔꯒ ꯅꯪ ꯑꯗꯨꯃꯥꯏꯅ ꯈꯟꯕ꯭ꯔꯣ
ꯑꯗꯨꯝ ꯑꯩꯅ ꯈꯟꯕ ꯑꯦꯗꯤ ꯑ ꯇꯂꯦꯕ ꯀꯣ
ꯑꯆꯥ ꯅꯨꯄꯤ ꯌꯥꯝ ꯊꯣꯛꯄꯖꯥꯠꯅꯤꯅꯦ ꯅꯍꯥꯛ ꯃꯃꯥꯡꯒꯤ ꯀ꯭ꯔꯤꯕ ꯁꯇꯣꯔꯤꯗ
ꯊꯣꯛꯇꯦꯗ ꯑꯩꯅ ꯀꯔꯤꯁꯨ ꯅꯨꯄꯥꯗ ꯅꯨꯡꯁꯤ ꯍꯥꯏꯗꯦꯗ ꯑꯩꯅ ꯅꯨꯄꯥꯗ ꯑꯍꯥꯟꯕ ꯅꯨꯡꯁꯤ ꯍꯥꯏꯕ ꯁꯨꯍꯥꯢ ꯍꯥꯏꯗꯤꯍꯦ ꯅꯪꯁꯨ ꯑꯩꯁꯨꯕꯨ ꯑꯐꯥꯎꯕꯤꯒꯤ ꯇꯥꯢꯞꯇ ꯍꯥꯢꯗꯦ ꯑꯦ
ꯀꯩꯅꯣ ꯍꯥꯏꯗ꯭ꯔꯤꯔꯒ ꯑꯦ ꯍꯥꯏꯕ ꯁꯥꯔꯤꯅꯦ
ꯅꯨꯄꯤꯅ ꯉꯥꯛꯇ ꯍꯥꯏꯔꯛꯄ꯭ꯔꯣ ꯑꯗꯨꯗꯤ
ꯍꯣꯏꯅ
ꯋꯥ ꯃꯤꯗꯤ ꯌꯥꯝ ꯄꯣꯄꯨꯂꯔꯅꯤꯀꯣ ꯉꯁꯥ ꯌꯥꯝ ꯐꯖꯕꯅꯤ ꯑꯩꯅ ꯅꯪ ꯃꯤ ꯎꯁꯤꯠꯇꯦ ꯑꯩꯅ ꯑꯩꯅ ꯁꯛ ꯌꯦꯡꯒꯦ ꯍꯥꯏꯕ ꯀꯥꯟꯗꯗꯤ ꯌꯥꯗꯦꯅꯦ ꯑꯩꯒꯤꯗꯤ ꯊꯥꯏꯔꯣ ꯊꯥꯏꯔꯣ ꯊꯥꯏꯔꯣ ꯇꯧꯔꯒ
ꯁꯛ ꯌꯦꯡꯒꯦꯕ ꯀꯩꯅꯣ ꯍꯧꯖꯤꯛ ꯂꯣꯀꯔ ꯕꯣꯏꯗꯅ ꯐꯖꯕꯅꯦ ꯑꯩꯗꯤ ꯌꯥꯗꯕꯅꯦ
ꯐꯖꯕ ꯊꯤꯕ ꯅꯠꯇꯦ ꯀꯥꯎꯒꯗꯧꯔꯦ ꯁꯛꯇꯣ ꯑꯗꯨꯒ ꯌꯦꯡꯒꯦ ꯍꯥꯏꯕꯅꯦ
ꯑꯦꯁ
ꯅꯪꯗꯤ ꯑꯃꯔꯛ ꯈꯛꯇ ꯊꯥꯕꯤꯔꯒ
ꯀꯥꯎ ꯂꯔꯦ ꯍꯥꯏꯔꯗꯤ ꯂꯣꯔꯤꯗ꯭ꯔꯅꯥ
ꯅꯪ ꯑꯩꯉꯣꯟꯗ ꯊꯥꯕꯗꯣ ꯑꯃꯔꯛ ꯈꯛꯇꯅꯦ ꯑꯗꯨꯁꯨ ꯋꯥꯟ ꯇꯥꯏꯝ ꯈꯛꯇꯪ ꯌꯦꯡꯕ ꯌꯥꯕ
ꯑꯩꯗꯤ ꯀꯩꯅꯣꯗ ꯀꯥꯞꯄꯅꯤꯗ ꯀꯩꯅꯣ ꯑꯦꯞ ꯑꯃ ꯂꯩꯕꯗ ꯕ꯭ꯌꯨꯇꯤ ꯄ꯭ꯂꯁ ꯍꯥꯏꯕ꯭ꯔꯥ ꯑꯗꯨ ꯃꯥꯟꯕ ꯑꯃ ꯕꯤꯅ ꯍꯧꯕꯗꯣ
ꯌꯥꯝ ꯉꯛꯇ ꯋꯥꯅꯤꯅ ꯊꯥꯔꯛꯑꯣ ꯅꯪ ꯉꯥꯛꯇ ꯊꯥꯔꯛꯑꯣ ꯍꯥꯏꯕ ꯌꯥꯕ꯭ꯔꯣ ꯑꯩꯁꯨ ꯌꯦꯡꯒꯦ ꯀꯥꯎꯒꯗꯧꯔꯦꯅ ꯐꯔꯦ ꯀꯩꯅꯣ ꯐꯔꯦ ꯐꯔꯦ ꯃꯤꯗꯤ ꯑꯇꯣꯞꯄ ꯌꯥꯝ ꯂꯩꯕꯅꯤꯅ ꯊꯥꯔꯛꯑꯣ ꯊꯥꯔꯣ ꯈꯣꯏꯗꯤ ꯊꯥꯔꯅꯨ
ꯍꯩ ꯇꯧꯕꯅꯤꯗ ꯍꯣꯔꯦꯟ ꯊꯥ ꯂꯣꯏꯔꯦ ꯀꯩꯅꯣ
ꯑꯩ ꯉꯔꯥꯡ ꯐꯥꯎ ꯍꯥꯏꯕꯅꯤꯅꯦ ꯅꯪꯅ ꯑꯩ ꯄꯥ ꯁꯥꯔꯒ
ꯑꯩꯁꯦ ꯑꯦꯔ ꯄ ꯁꯥꯕꯗꯤ ꯌꯥꯒꯗ꯭ꯔꯥꯀꯣ ꯅꯪ ꯃꯈꯣꯟ ꯄꯤꯛꯃꯟꯒꯔ
ꯎꯝ ꯄꯨꯛꯅꯥꯕ꯭ꯔꯥ ꯑꯩꯗꯤ ꯁ ꯏꯄꯥꯗ ꯉꯥꯔꯒ ꯐꯣꯟꯗꯣ ꯈꯨꯠꯇ ꯄꯥꯏꯕꯅꯤ ꯑꯩꯁꯨ ꯑꯦꯄꯤ ꯁꯥꯕꯗ ꯌꯥꯝ ꯁꯥꯕꯁꯩ ꯐꯣꯟꯗꯤ ꯁꯥꯔ ꯄ ꯍꯧꯔꯦ
ꯌꯦꯟ ꯃꯇꯣꯡꯗꯣ ꯁꯦꯒꯥꯏꯕꯅꯤꯅ
ꯑꯣ ꯑꯗꯨ ꯍꯥꯞꯄꯑꯣ ꯌꯦꯡꯉꯣꯅ
ꯂꯣꯏꯗꯤ ꯂꯣꯏꯒꯦ ꯂꯩꯔꯦꯗ ꯌꯥꯍꯟꯂꯥꯁꯤꯗ
ꯅꯠꯇ꯭ꯔꯣ
ꯃꯅꯤ ꯃꯥꯅꯤ
ꯉꯜꯂꯤ ꯍꯥꯏꯕꯅꯤ
ꯆꯠꯂꯦ
ꯍꯧꯖꯤꯛꯇꯤ ꯀꯅꯥ ꯀꯅꯥ ꯂꯩꯕ꯭ꯔꯣ
ꯑꯩꯗꯤ ꯀꯅꯥꯒ ꯂꯩꯒꯦꯔꯣ ꯑꯉꯥꯡꯒ ꯂꯩꯌꯦ
ꯁꯦ
ꯂꯩꯕꯩꯀꯣ ꯑꯇꯣꯞꯄ ꯃꯤꯅ ꯋꯥꯔꯤ ꯁꯥꯔꯛꯄꯗ ꯅꯪꯒꯤ ꯅ ꯆꯥꯔꯣ ꯉꯥꯛꯇ ꯍꯥꯏꯕꯗꯨ ꯇꯜꯂꯤꯅꯦ ꯑꯗꯨꯝ ꯍꯥꯏꯕꯅꯦ ꯑꯇꯣꯞꯄ ꯃꯤ ꯈꯪꯗꯕ ꯃꯤꯅ ꯋꯥꯔꯤ ꯁꯥꯔꯛꯄ ꯀꯥꯟꯗꯀꯣ ꯀꯔꯤ ꯇꯧꯕ꯭ꯔꯥ ꯍꯥꯏꯔꯗꯤ ꯑꯩꯅ ꯇꯧꯕꯗ ꯑꯗꯨꯝ ꯍꯥꯏꯕꯅꯦꯅ ꯑꯩꯁꯨ ꯑꯉꯥꯡ ꯄꯝꯃꯦ ꯑꯉꯥꯡ ꯇꯨꯝꯍꯜꯂꯦ ꯅꯆꯥꯔꯣ ꯌꯨꯝ ꯄꯥꯜꯂꯕꯣ ꯑꯗꯨꯝ ꯍꯥꯏ
ꯑꯗꯨ ꯅꯪ ꯌꯨꯝ ꯄꯥꯜꯂꯒ ꯄꯥꯟꯗꯕ ꯁꯥꯔ ꯂꯩꯔꯤꯗꯤ ꯀꯔꯤꯒꯤꯔꯣ
ꯑꯩꯔꯣ ꯅꯪꯌꯥꯝ ꯈꯪꯕ꯭ꯔꯣ
ꯁꯃꯤꯗꯥ
ꯎꯝ ꯑꯩ ꯇꯔꯥꯔꯛ ꯄꯥꯟꯈ꯭ꯔꯦ ꯑꯗꯨꯗꯤ
ꯑꯩ ꯅꯣꯏꯒꯤ ꯀꯩꯅꯣꯗ ꯃꯤꯡ ꯊꯤꯕꯅꯦꯕ ꯑꯗꯨ ꯃꯦꯔꯤꯠ ꯍꯥꯏꯅ ꯊꯣꯔꯛꯑꯏꯕ ꯁꯤꯡꯕꯅꯦ ꯅꯪ ꯑꯗꯨꯉꯥꯏꯅ ꯊꯣꯛꯑꯒ ꯀꯃꯥꯏꯅ ꯇꯧꯔꯤꯕ ꯃꯐꯝꯗꯨꯅꯤ
ꯀꯩꯕ
ꯃꯦꯔꯤ ꯊꯣꯔꯏꯕ ꯀꯩꯅꯣꯗ ꯁꯦꯟꯁꯁꯇ
ꯂꯥꯏꯔꯤꯛ ꯊꯣꯂꯛꯑꯦ
ꯃꯦꯔꯤꯠ ꯍꯥꯏꯅ ꯂꯨꯍꯣꯡꯈ꯭ꯔꯦꯅ
ꯑꯣ ꯐꯩꯅꯦ ꯑꯗꯨꯨꯃꯥꯏꯅ ꯎꯝ
ꯒꯣ ꯚꯦꯔꯃꯦꯟꯠꯀꯤ ꯀꯩꯅꯣꯗ
ꯑꯣ ꯐꯩꯌꯦ ꯐꯦ ꯑꯗꯨꯃꯥꯏꯅꯒ ꯊꯕꯛꯑꯗꯤ ꯑꯩꯐꯥꯎ ꯈꯪꯗꯦ ꯑꯩꯒꯤ ꯅꯨꯄꯥ ꯀꯅꯥꯔ ꯑꯗꯨꯗꯤ
ꯅꯪꯒꯤ ꯅꯨꯄꯥꯅꯪ ꯈꯪꯕ꯭ꯔꯣ
ꯅꯪ ꯑꯣꯏꯒꯦꯔꯣ
ꯑꯣ ꯑꯣꯏꯔꯦꯒ ꯂꯣꯏꯔꯦ ꯀꯩꯅꯣ ꯑꯅꯤꯁꯨꯕ
ꯌꯥꯔꯦ ꯌꯥꯔꯦ ꯅꯪꯒꯤ ꯀꯨꯟ ꯀꯨꯟꯊ꯭ꯔꯥ ꯑꯣꯏꯗꯣꯏ ꯁꯣꯔꯣꯛꯇꯤ ꯑꯩ ꯌꯨꯝ ꯄꯥꯜꯂꯔꯣꯏ
ꯌꯥꯏꯅꯦ ꯌꯥꯏꯅꯦ ꯑꯗꯣ ꯑꯩ ꯅꯨꯄꯤ ꯌꯥꯝ ꯇꯤꯟꯅꯔꯒ ꯇꯤꯟꯅꯕ ꯍꯥꯏꯕꯁꯤꯗꯤ ꯅꯨꯄꯤ ꯌꯥꯝ ꯀꯣꯏꯈ꯭ꯔꯒ ꯑꯦꯛꯁ ꯌꯥꯝꯃꯒ ꯂꯥꯁ ꯅꯪꯉꯣꯟꯗ ꯂꯨꯍꯣꯡꯕꯁꯤꯗꯤ ꯌꯥꯕ꯭ꯔꯣ